ꯋꯥꯔꯤ ꯂꯣꯏꯗ꯭ꯔꯦꯅꯦ꯫
ꯍꯥꯢꯁ ꯋꯥꯔꯤ
ꯑ ꯋꯥꯔꯤ ꯅꯨꯡꯉꯥꯏꯔꯤꯉꯩꯗ꯫ ꯅꯣꯡ ꯆꯨꯕ꯭ꯔꯣ?
ꯍꯧꯖꯤꯛꯇꯤ ꯅꯣꯡ ꯆꯨꯗꯦꯗ꯫
ꯑꯣ꯫
ꯏꯁꯤꯡ ꯈꯔ ꯂꯩꯕꯅꯤꯅ꯫ ꯏꯤꯡ ꯅꯣꯡ ꯅꯍꯥꯟ ꯆꯨꯡꯕꯅꯤꯅꯀꯣ ꯏꯁꯤꯡ ꯈꯔ ꯆꯥꯎꯋꯦ꯫
ꯑꯣ ꯑꯁ ꯉꯁꯥꯏꯗꯤ ꯑꯁ ꯑꯌꯨꯛꯇꯗꯤ ꯅꯨꯡꯁꯥ ꯀꯟꯅ ꯊꯣꯛꯂꯛꯑꯦ꯫ ꯍꯣꯔꯦꯟ ꯑꯃꯨꯛ ꯆꯨꯊꯒꯗꯧꯕ ꯖꯥꯠꯂꯥ ꯍꯣꯏ ꯈꯪꯗꯦ꯫
ꯅꯣꯡꯁꯤ ꯆꯨꯗꯦꯅꯦ ꯍꯟꯗꯛꯁꯦ ꯁꯤ ꯕꯦꯂꯤꯗꯁꯦ꯫
ꯑꯁ ꯑꯈꯣꯏ ꯑꯈꯣꯏ ꯑꯈꯣꯏ ꯆꯤꯡꯁꯤꯗꯤ ꯂꯣꯏꯔꯦ꯫
ꯎꯝ
ꯑꯃꯨꯛ ꯆꯨꯔꯛꯀꯗꯕ ꯃꯥꯂꯦ ꯎꯝ꯫
ꯏꯁꯤꯡ ꯌꯥꯝ ꯆꯥꯎꯔ ꯃꯥꯜꯂꯦꯅꯦ꯫
ꯏꯁꯤꯡꯗꯣꯍꯦ ꯈꯔꯗꯤ ꯌꯥꯔꯦ꯫
ꯉꯁꯥꯏꯗꯤ ꯅꯨꯡꯁꯥ ꯀꯟꯅ ꯊꯣꯛꯂꯝꯕꯅꯦ ꯍꯧꯖꯤꯛꯇꯤ ꯈꯔ ꯃꯝꯈ꯭ꯔꯦ ꯃꯝ ꯃꯝꯕꯒꯨꯝ ꯀꯩꯅꯣꯝ ꯇꯧꯔꯦ ꯍꯣꯔꯦꯟ ꯆꯨꯔꯛꯀꯗꯧꯕ ꯃꯥꯜꯂꯦ
ꯍꫭꯔꯦꯟ ꯅꯣꯏꯒꯤ ꯄꯦꯛꯇꯤꯁ ꯃꯇꯝꯗꯨ ꯌꯨꯝꯗ ꯂꯩꯔꯤ ꯀꯥꯟꯗ ꯆꯨꯔꯣꯏꯗꯕ ꯑꯣ ꯃꯥ ꯑꫭ ꯀꯔꯤ ꯒ꯭ꯔꯥꯎꯟꯗ ꯌꯥꯎꯔꯒ ꯀꯣ
ꯍꫭꯏ
ꯒ꯭ꯔꯥꯎꯟ ꯒ꯭ꯔꯥꯎꯟ ꯍꯦꯛ ꯌꯧꯔꯗꯤ ꯆꯨꯕ ꯌꯥꯔꯦ
ꯉꯔꯥꯡꯁꯨ ꯑꯗꯨꯃꯥꯏꯅ ꯆꯧꯕꯅꯤꯅꯦ ꯃꯣꯏ ꯀ꯭ꯔꯤꯛꯀꯦꯠ ꯁꯥꯟꯅꯕ ꯀꯥꯡꯕꯨꯁꯦ ꯂꯣꯏꯕ ꯉꯥꯏꯔꯒ ꯉꯥꯏꯔꯒ ꯍꯦꯛ ꯂꯣꯏ ꯂꯣꯏꯕ ꯃꯇꯝꯗ ꯅꯣꯡ ꯆꯨꯊꯔꯛꯄ ꯋꯥꯅꯤꯗ ꯉꯔꯥꯡꯁꯦ ꯑꯧ ꯈꯤꯇꯪ ꯆꯨꯕ
ꯎꯝ ꯁꯥꯟꯅꯕ ꯀꯩꯁꯨ ꯇꯧꯔꯝꯃꫭꯏꯗꯅ ꯁꯥꯟꯅꯕ ꯌꯥꯕ꯭ꯔꯣ
ꯅꯣꯡ ꯈꯤꯇꯪ ꯈꯤꯇꯪ ꯇꯧꯔꯗꯤ ꯅꯥꯟꯕꯅꯤꯅꯦ
ꯑꯁ ꯌꯥꯝ ꯅꯥꯜꯂꯦ ꯅꯥꯟꯕꯒꯤꯅꯦ ꯉꯔꯥꯡ ꯈꯔ ꯆꯥꯔꯦ ꯊꯕꯥꯛꯇ ꯌꯩꯕꯒꯤ ꯈꯔ ꯆꯥꯔꯨꯔꯦ ꯀꯩ ꯃꯊꯦꯜ ꯆꯥꯔꯦ ꯍꯥꯏꯕꯅꯣ
ꯑꯁ ꯉꯁꯤꯗꯤ ꯑꯁ ꯌꯥꯗ꯭ꯔꯦꯗ ꯁꯟꯅ ꯆꯥꯒꯗ ꯗꯕ ꯍꯦꯟꯖꯥꯡ ꯑꯣꯏꯅ
ꯎꯝ
ꯆꯥꯗ꯭ꯔꯦꯗ
ꯑꯣ ꯁꯥ
ꯑꯍꯤꯡ ꯇꯨꯝꯗꯕꯅꯦ ꯑꯦꯟꯖꯥꯡ ꯐꯖꯕꯅꯦ
ꯉꯔꯥꯡ ꯅꯨꯡꯗꯥꯡ ꯇꯨꯝꯗꯕꯗꫭ ꯐꯖꯔꯝꯒꯅꯤ ꯑꯗꯨ
ꯍꫭꯏꯅꯦ ꯅꯨꯡꯉꯥꯥꯔꯦ ꯉꯁꯤ ꯊꯕꯛ ꯆꯠꯄꯁꯤꯗꯤ ꯑꯁ ꯍꯦꯟꯅ ꯋꯥꯎꯅꯦ ꯑꯌꯨꯛ ꯁꯨ ꯆꯥꯛꯆꯥ ꯆꯪꯗꯦ ꯎꯝ
ꯊꯔꯣꯏ ꯈꯨꯜꯂꯣ ꯊꯔꯣꯏ ꯌꯥꯝ ꯂꯩꯔꯝꯒꯅꯤ ꯊꯔꯣꯏ ꯆꯥꯕ ꯍꯥꯎꯕ ꯍꯥꯎꯗꯧ ꯃꯥꯜꯂꯦ
ꯑꯁ ꯊꯔꫭꯏꯁꯤ ꯃꯇꯝ ꯋꯥꯠꯂꯤꯅꯦ ꯍꯥꯎꯕꯒꯤ ꯃꯇꯝ
ꯋꯥꯠꯂꯤꯕꫭ
ꯍꯣꯏ ꯋꯥꯠꯂꯤ
ꯑꯁ ꯑꯩ ꯊꯔꫭꯏ ꯌꯥꯝ ꯆꯥꯅꯤꯡꯈ꯭ꯔꯦꯗ ꯑꯁ ꯑꯁꯤꯗꯒꯤꯊꯔꫭꯏꯁꯤ ꯌꯥꯝ
ꯑꯁ ꯊꯔꯣꯏꯗꯤ ꯌꯥꯝꯃꯦ ꯌꯥꯝꯃꯦ ꯑꯗꯨꯕꯨ ꯈꯨꯟꯕꯁꯦ ꯄꯥꯝꯃꯨꯏꯕꯀꯣ ꯃꯁꯥ
ꯑꯝꯖꯥ ꯈꯔꯃꯨꯛ ꯃꯨꯛ ꯈꯔ ꯃꯆꯥ ꯑꯣꯏꯔꯝꯒꯅꯤ ꯑꯣ
ꯆꯥꯎꯕꯁꯨ ꯂꯩꯌꯦ ꯌꯥꯝ ꯀꯪꯉꯦ ꯍꯥꯏꯗꯤ ꯃꯣꯏꯗꯤ ꯀꯩꯍꯥꯏꯁꯤꯔ ꯅꯣꯕꯦꯝꯕꯔ ꯅꫭꯏꯒꯤ ꯂꯩꯕꯥꯛ ꯃꯈꯥꯗ ꯀꯨꯝꯈ꯭ꯔꯕꯅꯦꯕ ꯆꯥꯛ ꯃꯣꯏꯒꯤ ꯆꯤꯟꯖꯥꯛ ꯆꯥꯗ꯭ꯔꯦꯕꯀꯣ
ꯍꫭ
ꯅꯕꯦꯝꯕꯔ ꯇꯨ ꯀꯨꯝꯈ꯭ꯔꯦ ꯗꯤꯁꯦꯝꯕꯔ ꯖꯅꯋꯥꯔꯤ ꯐꯦꯕ꯭ꯔꯨꯋꯥꯔꯤ ꯃꯥꯔꯁ ꯑꯦꯄ꯭ꯔꯤꯜ ꯃꯦ ꯖꯨꯟꯗꯒꯤ ꯑꯃꯨꯛ ꯂꯧꯈꯣꯏꯕ ꯃꯇꯝꯗꯣ ꯏꯁꯤꯡ ꯆꯠꯂꯛꯄꯒꯤ ꯑꯗꯨꯝ ꯊꯣꯛꯄ ꯋꯥꯅꯦꯕ ꯆꯥꯛ ꯃꯣꯏꯁꯤ ꯆꯥꯛ ꯌꯦꯟꯖꯥꯡꯁꯦ ꯊꯣꯡꯗ꯭ꯔꯦ ꯃꯣꯏꯁꯤ ꯌꯥꯝ ꯇꯜꯂꯦ
ꯍ
ꯑꯗꯨꯒꯤ ꯍꯟꯗꯛꯁꯦ ꯍꯥꯎꯕꯩ ꯃꯇꯝ ꯂꯩꯇ꯭ꯔꯦꯕ
ꯎꯝ ꯈꯔ ꯈꯔ ꯂꯩꯔꯗꯤ ꯊꯥ ꯑꯃꯒꯨꯝꯕ ꯂꯩꯔꯗꯤ
ꯌꯥꯝ ꯍꯥꯎꯔꯕ ꯊꯥ ꯑꯃꯗꯤ ꯋꯥꯠꯂꯝꯕꯅꯤꯅ ꯊꯥ ꯑꯍꯨꯝ ꯃꯔꯤꯒꯨꯝꯕ ꯑꯅꯤ ꯑꯍꯨꯝ ꯂꯩꯔꯗꯤ ꯈꯔ ꯍꯥꯎꯔ ꯍꯥꯎꯔꯅꯤ
ꯑꯣ
ꯎꯝ
ꯃꯁꯥ ꯃꯁꯥ ꯅꯣꯏꯔꯒ ꯀꯣ
ꯍꯣꯏ ꯍꯟꯗꯛꯁꯦ ꯆꯨꯞꯄ ꯌꯥꯗ꯭ꯔꯦꯕꯀꯣ ꯆꯨꯞꯠꯇ꯭ꯔꯤꯉꯩꯗ ꯂꯧ ꯈꯠꯂꯒ ꯍ ꯃꯊꯟꯇ ꯇꯥꯔꯛꯏꯕꯀꯣ
ꯇꯔꯥ ꯃꯥꯒꯤ ꯍꯥꯏꯗꯤ ꯃꯥꯒꯤ ꯐꯨꯔꯤꯠꯁꯤꯡꯗꯣ
ꯍꯣꯏ ꯌꯥꯝ ꯆꯥꯎꯋꯦꯕꯀꯣ ꯍꯣꯏ ꯍꯪꯒꯔꯁꯇ꯭ꯔꯥꯏ ꯊꯥ ꯑꯍꯨꯝ ꯃꯔꯤ ꯇꯧꯕꯒꯤꯅꯦ ꯃꯣꯏ
ꯎꯝ ꯑꯗꯨ ꯌꯥꯝꯗꯤ ꯌꯥꯝꯃꯤ ꯍꯥꯏꯕ꯭ꯔꯣ
ꯑꯁ ꯊꯔꯣꯏꯗꯤ ꯌꯥꯝ ꯂꯩ ꯍꯥꯎ ꯇꯕꯒꯤ ꯈꯨꯟꯗꯕꯩ ꯋꯥ ꯩꯈꯣꯏ ꯂꯧꯗꯤ ꯌꯥꯝ ꯂꯩꯌꯦꯕꯀꯣ
ꯎꯝ
ꯍꯥꯎꯇꯕꯩ ꯈꯨꯟꯕ ꯈꯨꯨꯟꯗꯕꯩꯅꯦ
ꯑꯝ ꯁ ꯑꯣ ꯅꯨꯄꯤꯗꯁꯨ ꯍꯥꯏꯈꯤꯕꯅꯦ ꯑꯩꯅ ꯑꯣ ꯂꯥꯛꯑꯀꯥꯟꯗ ꯈꯔ ꯂꯧꯔꯛꯑꯣꯅ
ꯑꯁ ꯌꯥꯝ ꯂꯩꯕꯅꯤ ꯅꯣꯏ ꯅꯣꯏ ꯂꯧꯒꯤꯗꯣ
ꯎꯝ
ꯃꯈꯥꯒꯤꯗꯨ ꯑꯗꯨꯁꯨ ꯑꯗꯨꯗꯁꯨ ꯌꯥꯝ ꯂꯩꯕꯅꯦ
ꯎꯝ ꯍꯥꯏꯗꯤ ꯑꯂꯨ ꯈꯔ ꯊꯥꯛꯑꯒꯀꯣ ꯊꯥꯎ ꯈꯔ ꯉꯥꯎꯔꯒ ꯑꯂꯨ ꯑꯂꯨꯗꯣ ꯃꯅꯨꯡꯗ ꯈꯔ ꯆꯪꯍꯜꯂꯒ ꯆꯪꯍꯟꯗ꯭ꯔꯗꯤ ꯌꯥꯒꯗꯧ ꯃꯜꯂꯦ ꯭ꯔ
ꯑꯗꯨꯒ ꯀꯔꯤꯅꯣ ꯀꯔꯤ ꯍꯥꯏꯔ ꯃꯆꯥ ꯃꯆꯥ ꯑꯃ ꯂꯩ ꯃꯅꯝ ꯂꯩꯕꯗꯣ
ꯀꯔꯤ ꯍꯩꯅꯣ ꯍꯥꯏꯁꯤꯕꯣ
ꯃꯔꯝ ꯅꯨꯡꯁꯤꯕꯗꯣ
ꯍꯣꯏ ꯍꯣꯏ
ꯑꯗꯨ ꯑꯃ ꯑꯅꯤ ꯊꯥꯛꯆꯤꯜꯂꯣ
ꯎꯝ
ꯌꯥꯝ ꯅꯨꯡꯉꯥꯏ ꯑ ꯍꯥꯎꯕꯅꯦ ꯑꯗꯨ ꯊꯥꯛꯆꯤꯜꯂꯗꯤ
ꯑ
ꯎꯝ
ꯑꯁ ꯑꯍꯥꯎꯕꯁꯤ ꯌꯥꯝ ꯈꯪꯉꯤꯅꯦ
ꯆꯥꯕꯅꯤꯅꯀꯣ ꯑꯩꯅ ꯈꯪꯕ ꯅꯠꯇꯦꯗ ꯊꯣꯡꯒ ꯄꯤꯖꯕ ꯃꯣꯏꯅ ꯈꯪꯉꯛꯇꯤ ꯈꯪꯍꯟꯖꯕꯀꯣ
ꯑꯥ
ꯑꯗ ꯨ ꯈꯛꯇꯅꯤꯅꯦ
ꯈꯣꯏ ꯆꯨꯞꯄ ꯒ ꯆꯠꯇꯕ ꯖꯥꯠꯂꯥ ꯍꯟꯗꯛꯁꯦ
ꯈꯪꯗꯦꯅꯦ ꯍꯟꯗꯛꯁꯦ ꯉꯥ ꯐꯥꯕꯩꯁꯦ ꯃꯤꯖꯦ ꯄꯥꯎ ꯑꯗꯨꯒꯨꯝꯕ ꯄꯥꯎꯁꯦ ꯄꯥꯛ ꯇꯥꯗꯦꯅꯦ ꯑꯩ ꯆꯠꯇꯕꯒꯤꯔ ꯑꯩ ꯌꯨꯝ ꯂꯩꯇꯕꯒꯤꯔ ꯈꯪꯗꯦꯅꯦ
ꯑ ꯆꯠꯇꯕꯩ ꯑꯣꯏꯔꯝꯅꯤ ꯃꯤ ꯆꯠꯅꯕ ꯃꯤꯁꯨ ꯌꯥꯝ ꯂꯩꯔꯝꯃꯣꯏ
ꯍꯣꯏꯅꯦ ꯍꯟꯗꯛꯁꯦ ꯑꯩꯈꯣꯏ ꯈꯨꯟꯒꯤꯁꯦ ꯑꯁ ꯊꯕꯛ ꯌꯥꯝ ꯁꯨꯅꯩꯗ ꯐ꯭ꯔꯤꯗ ꯂꯩꯕ ꯖꯦ ꯃꯤ ꯄꯥꯛꯗꯤ ꯌꯥꯎꯗꯦꯗ
ꯑꯗꯨꯒꯤꯅꯦ ꯑꯩ ꯈꯨꯟꯗ ꯂꯥꯛꯅꯤꯡꯗꯕꯁꯦ ꯑꯩꯒꯤ ꯄꯥꯠꯅꯔ ꯂꯩꯔꯣꯏ ꯍꯥꯏꯅꯀꯣ
ꯑꯩ ꯅꯪ ꯂꯥꯛꯑꯗꯤ ꯂꯩ ꯅꯪ ꯂꯥꯛꯑꯗꯤ ꯅꯪꯒꯤꯁꯨ ꯊꯕꯛ ꯂꯩꯒꯅꯤ
ꯐ꯭ꯔꯤ ꯂꯩꯕ ꯃꯤ ꯂꯩꯇ꯭ꯔꯦ ꯍꯟꯗꯛ
ꯑꯗꯨꯅꯦ ꯐ꯭ꯔꯤ ꯂꯩꯕ ꯃꯤ ꯑꯝꯇ ꯂꯥꯛ ꯌꯥꯎꯗꯦ ꯍꯥꯏꯕꯅꯤꯅꯦ ꯃꯁꯥ ꯃꯁꯥꯒꯤ ꯊꯕꯛ ꯑꯗꯨꯝ ꯆꯠꯂꯒ ꯂꯩꯔꯦ
ꯍꯣꯏꯅꯦ
ꯑꯩꯈꯣꯏꯒꯤ ꯁꯣꯡꯁꯇꯥꯔꯅꯁꯨ
ꯑꯗꯨꯒ ꯌꯥꯔꯗꯤ ꯑꯩꯁꯦ ꯍꯌꯦꯡꯁꯦ ꯑꯥ ꯆꯤꯡꯗ ꯑꯃꯨꯛ ꯄꯣꯁꯇꯤꯡ ꯆꯠꯀꯅꯤꯅꯦ
ꯀꯩꯗꯧꯕꯒꯤ ꯑꯣ ꯑꯗꯨ ꯄꯣꯁꯇꯤꯡ ꯆꯠꯀꯅꯤ ꯍꯥꯏꯕꯗꯨꯔꯣ
ꯍꯣꯏ ꯌꯥꯔꯗꯤ ꯍꯌꯦꯡꯅ ꯍꯧꯒꯗ꯭ꯔꯥ ꯈꯪꯗꯦ ꯑꯩꯗꯤ ꯂꯣꯏꯁꯤꯟꯅꯤꯡꯕꯀꯣ ꯍꯌꯦꯡ ꯆꯠꯂꯗꯤ ꯅꯨꯃꯤꯠ ꯍꯨꯝꯅꯤꯒꯨꯝꯕ ꯂꯩꯒꯗꯕ ꯃꯥꯜꯂꯦ
ꯑꯣ ꯃꯤ ꯀꯌꯥꯝ ꯆꯠꯀꯗꯧꯕꯅꯣ
ꯃꯤ ꯃꯉꯥ ꯍꯥꯏꯒꯨꯝ ꯇꯧꯋꯦ
ꯃꯉꯥ ꯑꯍꯥꯎ ꯑꯍꯥꯎꯕ ꯆꯥꯔꯒ ꯂꯥꯛꯑꯣꯅꯦꯅ ꯂꯩꯔꯝꯒꯅꯤ ꯌꯥꯝꯅ
ꯍꯣꯏ ꯑꯗꯨꯒꯤꯅꯤ ꯑꯩꯅ ꯍꯥꯟꯅ ꯆꯠꯅꯤꯡꯉꯤꯁꯦ
ꯍꯨꯝ
ꯍꯥꯟꯅ ꯆꯠꯂꯗꯤꯀꯣ
ꯎꯝ
ꯍꯥꯟꯅ ꯂꯥꯛꯄꯅꯤꯅ ꯃꯣꯏꯁꯦ ꯑꯍꯥꯎꯕ ꯄꯤꯖꯒꯅꯤꯕꯀꯣ
ꯄꯩꯁꯥꯁꯨ ꯈꯔ ꯂꯩꯔꯒꯅꯤꯕꯀꯣ ꯍꯥꯟꯅ ꯂꯥꯛꯄ ꯃ ꯃꯣꯏꯁꯤꯡ ꯃꯤꯒꯤ ꯃꯤꯒꯤꯗꯤ ꯍꯣꯏ ꯑꯗꯣ ꯂꯥꯁꯇ ꯒꯨꯝꯕꯅ ꯑꯗꯨ ꯍꯥꯏꯔꯒ ꯃꯌꯥꯏꯗꯒꯨꯝꯕ ꯆꯪꯕ ꯃꯣꯏ ꯀꯥꯡꯒꯨꯗꯤ ꯑꯁ ꯐꯔꯛ ꯇꯥꯅꯤꯕꯀꯣ
ꯎꯝ ꯗꯥꯜ ꯆꯥꯕ
ꯍꯣꯏꯅꯦ ꯑꯗꯨꯒꯤ
ꯑꯩꯗꯤ ꯍꯟꯗꯛꯁꯦ ꯑꯩꯈꯣꯏ ꯑꯩ ꯊꯕꯛ ꯃꯐꯝꯗꯁꯨ ꯊꯕꯛꯁꯦ ꯄꯥꯛ ꯁꯨꯗꯦꯕꯀꯣ
ꯎꯝ
ꯃꯣꯏꯒꯤꯁꯤꯁꯨ ꯃꯣꯏꯁꯨ ꯄꯥꯥꯛ ꯂꯥꯛꯇꯦ ꯑꯗꯨꯒꯤ ꯑꯗꯨꯝ ꯅꯩ ꯃꯥ
ꯎꯝ
ꯑꯩ ꯉꯁꯥꯏꯗꯤ ꯐꯣꯟ ꯇꯧꯈꯤꯕꯅꯦ ꯆꯠꯀꯦ ꯍꯥꯏꯔꯗꯤ ꯍꯥꯟꯅ ꯆꯠꯊꯣꯛꯑꯥꯒꯦꯅ
ꯑꯣ
ꯍꯣꯏ ꯆꯠꯀꯦ ꯍꯥꯏꯗꯤ ꯐꯣꯟ ꯑꯃꯨꯛ ꯇꯧꯔꯛꯀꯦ ꯍꯥꯏꯌꯦ
ꯎꯝ ꯆꯠꯀꯗꯧꯕ ꯂꯩꯕꯅꯤꯅꯀꯣ
ꯍꯣꯏ
ꯑꯗꯨ ꯆꯠ ꯍꯥꯟꯅ ꯆꯠꯊꯣꯛꯄꯅ ꯑꯥ
ꯍꯥꯟꯅ ꯆꯠꯊꯣꯛꯄꯅꯗꯤ‌ ꯐꯩꯌꯦꯕ
ꯎꯝ ꯑꯥ ꯍꯟꯗꯛꯁꯦ ꯑꯗꯨꯝ ꯆꯠꯂꯒ ꯂꯩꯔꯔꯣ ꯗ꯭ꯌꯨꯇꯤꯁꯦ ꯐꯖꯅ ꯇꯧꯕ ꯃꯥꯜꯂꯦꯅꯦ
ꯍꯣꯏ ꯑꯗꯨꯝ ꯇꯧꯏꯋꯦ ꯍꯥꯏꯔꯤꯁꯤꯅꯤ
ꯅꯣꯏ ꯇꯨꯝꯅꯤꯡꯉꯥꯏꯒꯤ ꯁꯦꯝꯗꯕ꯭ꯔꯣ ꯅꯨꯡꯗꯥꯡ ꯅꯨꯡꯗꯥꯡꯗ ꯇꯥꯕꯁꯦ
ꯍꯣꯏ ꯍꯣꯏ ꯑꯩꯈꯣꯏ ꯈꯨꯟ ꯑꯩꯈꯣꯏꯒꯤꯗꯤꯗꯤ ꯑꯗꯨ ꯁꯦꯝꯗꯦ ꯑꯗꯨ ꯑꯩ ꯑꯥ ꯃꯊꯛꯀꯤꯗꯣ
ꯎꯝ
ꯑꯗꯨꯗꯗꯤ ꯃꯣꯏ ꯍꯥꯟꯅ ꯆꯠꯄꯩ ꯃꯤ ꯃꯣꯏ ꯀꯥꯡꯒꯨꯅ ꯁꯦꯝ ꯁꯦꯝꯕꯤꯗꯕ ꯑꯩꯗꯨꯁꯨ ꯑꯩꯁꯨ ꯅꯍꯥꯟ ꯆꯠꯂꯦꯕꯀꯣ
ꯑꯣꯍ
ꯂꯩꯇꯕꯒꯤ ꯑꯩꯅ ꯃꯣꯏꯒꯤ ꯐꯣꯟ ꯇꯧꯔꯒ ꯂꯧꯕ ꯌꯥꯕ ꯃꯐꯝ ꯊꯤꯔꯒ ꯂꯣꯏꯅ ꯁꯦꯝꯕꯤꯕꯅꯦ ꯑꯩꯅ
ꯃꯣꯏ ꯍꯥꯟꯅ ꯆꯠꯄ ꯀꯥꯡꯕꯨꯁꯦ ꯄꯨꯔꯥ ꯚꯦꯔꯥꯅꯤ
ꯎꯝ
ꯑꯗꯨ ꯄꯨꯔꯛꯑꯣ ꯑꯗꯨ ꯅꯠꯇꯗꯤ ꯌꯥꯗꯕꯅꯦ ꯑꯗꯨꯅꯦ ꯑꯥꯗꯅꯦ ꯃꯣꯏꯁꯦ ꯍꯥꯟꯅ ꯆꯠ ꯆꯠꯂꯕꯅꯤꯅ ꯈꯪꯉꯕꯅꯤꯕ ꯅꯠ ꯅꯠꯇ꯭ꯔꯣ ꯑꯗꯨ ꯄꯥꯎꯁꯨ ꯑꯝꯇ ꯄꯤꯔꯛꯇꯕ ꯂꯥꯛꯑꯥꯒ ꯑꯁ ꯂꯣꯏꯔꯦ ꯀꯥꯡ ꯈꯨꯌꯥꯝꯁꯤꯗꯤ ꯑꯩꯈꯣꯏꯁꯨ ꯑꯩꯈꯣꯏꯗꯤ ꯀꯩꯁꯨ ꯄꯨꯗꯅ ꯂꯥꯛꯑꯦ ꯐ꯭ꯔꯤꯗ ꯂꯥꯛꯑꯦ ꯑꯗꯨꯒ ꯐꯝꯅꯕꯒꯤꯁꯨ ꯍꯤꯞꯅꯕꯒꯤ ꯉꯥꯛꯇꯪ ꯍꯤꯞꯅꯕꯒꯤꯁꯨ ꯃ ꯐꯝ ꯁꯦꯝꯕꯤꯗꯦ ꯑꯗꯨꯒ ꯑꯩ ꯐꯣꯟ ꯇꯧꯔꯒ ꯂꯣꯏꯅ ꯂꯧꯕꯤꯕ ꯃꯣꯝꯄꯥꯛꯇꯨꯁꯨ ꯑꯩ ꯐꯣꯟ ꯇꯧꯕꯅꯦꯕ ꯂꯣꯏꯅ ꯍꯣꯏ ꯂꯧꯑꯣ ꯍꯥꯏꯕ ꯐꯤꯗꯨꯁꯨ ꯂꯧꯒꯦꯗꯤ ꯂꯧꯕ ꯌꯥꯅꯤ ꯂꯧꯑꯣ ꯍꯥꯏꯔꯒ ꯐꯤꯗꯨꯗꯤ ꯑꯁ ꯇꯜꯂꯦꯕꯀꯣ ꯑꯗꯨꯒꯤ ꯑꯩꯅ ꯐꯣꯟ ꯇꯧꯔꯒ ꯂꯣꯏꯅ ꯁꯦꯝꯕꯤ ꯕ ꯑꯗꯣ ꯃꯊꯪ ꯂꯥꯛꯄ ꯃꯣꯏ ꯀꯥꯡꯕꯨꯨꯗꯣ ꯃꯣꯏꯁꯦ ꯐꯖꯅ ꯁꯦꯝꯕꯤꯗꯕ ꯃꯥꯜꯂꯦ ꯁꯟ ꯆꯪꯔꯒ ꯐꯃꯨꯡꯗ ꯃꯊꯤ ꯐꯥꯏꯔꯝꯃꯤ ꯍꯥꯏꯅꯦ ꯃꯊꯪ ꯂꯥꯛꯄ ꯀꯥꯡꯕꯨꯁꯤꯗꯤ ꯃꯅꯝꯗꯨꯅ ꯂꯩꯕ ꯌꯥꯗ꯭ꯔꯦ ꯍꯥꯏꯌꯦ
ꯀꯥꯡ ꯌꯥꯝ ꯆꯤꯛꯒꯝꯕꯅꯤ ꯑꯗꯨꯗꯤ ꯇꯨ ꯃꯤꯠ ꯀꯥꯡꯁꯦ ꯂꯧꯗꯁꯨ ꯂꯧ ꯆꯞ ꯄ ꯃꯇꯝꯗꯁꯨ ꯑꯗꯨꯝ ꯐꯖꯅ ꯁꯦꯝꯃꯗꯤ ꯆꯠꯄ ꯅꯨꯡꯉꯥꯏꯕꯅꯦꯕꯀꯣ
ꯃꯣꯏ ꯐꯖꯅ ꯁꯦꯝꯂ ꯆꯠꯄ ꯅꯨꯡꯉꯥꯏꯒꯅꯤ
ꯎꯝ
ꯑꯩꯈꯣꯏꯒꯤꯗꯤ ꯀꯔꯤ ꯍꯥꯏꯁꯤꯗ ꯃꯤꯁꯦ ꯐꯖꯅ ꯀꯩꯅꯣ ꯇꯧꯗꯕꯀꯣ ꯃꯣꯏ
ꯎꯝ
ꯑꯗꯨꯒꯦ
ꯎꯝ
ꯊꯧ ꯁꯥꯗꯕ ꯍꯥꯏꯇꯥꯔꯦ
ꯃꯥꯅꯦꯅꯦ ꯑꯁ ꯈꯅꯥꯎꯁꯦ ꯅꯨꯡꯉꯥꯏꯇꯦ
ꯂꯣꯛꯀꯤ ꯑꯃꯨꯛ ꯍꯧꯔꯥ ꯖꯥꯠꯂꯣ
ꯅꯠꯇꯦꯗ ꯃꯔꯛ ꯃꯔꯛꯇ ꯑꯗꯨꯃꯥꯏꯅ ꯇꯧꯕꯅꯦ ꯊꯕꯥꯛꯁꯦ ꯉꯔꯥꯡꯁꯦ ꯊꯕꯥꯛꯁꯦ ꯑꯁ ꯐꯖꯅ ꯀꯣꯛꯅ ꯌꯩꯈꯤꯕꯗꯒꯤ ꯑꯁ ꯉꯁꯥꯏ ꯉꯔꯥꯡ ꯅꯨꯡꯗꯥꯡꯁꯨ ꯑꯁ ꯅꯥꯕꯅꯤꯅ ꯁꯤ ꯃꯁꯜꯁꯦ ꯈꯨꯠꯁꯦ ꯑꯁ ꯌꯥꯝ ꯅꯥꯕꯅ ꯃꯥꯏꯁꯦ ꯀꯟꯇ꯭ꯔꯣꯜ ꯉꯝꯗ ꯉꯝꯗꯕꯒꯤꯀꯣ ꯌꯥꯝ ꯅꯥꯟꯕꯒꯤꯀꯣ
ꯎꯝ ꯃꯥ ꯀꯟꯇ꯭ꯔꯣꯜ ꯇꯧꯋꯦꯅ ꯇꯧꯔꯗꯤ ꯃꯥ ꯈ꯭ꯋꯥꯡꯁꯨ ꯁꯣꯛꯀꯅꯤꯕ
ꯎꯝ ꯑꯁ ꯐꯖꯅ ꯌꯩꯈꯤꯕꯅꯦ ꯑꯁ ꯑꯩ ꯏꯊꯟꯇ ꯆꯣꯡꯉ ꯆꯣꯡꯕꯅꯤꯅꯦ ꯑꯁ ꯕꯦꯔꯥꯅꯦ
ꯄꯨꯔꯥ ꯕꯦꯔꯥꯅꯦ
ꯎꯝ ꯑꯁ
ꯈꯪꯗ꯭ꯔꯦ
ꯁꯥ ꯊꯣꯛꯅꯍꯧ
ꯇꯧꯔꯦ ꯂꯣꯏꯔꯝꯃꯅꯤ ꯑꯗꯩꯗ ꯌꯨꯝ ꯂꯩꯒꯗꯧꯕꯅꯤꯅ ꯊꯣꯡꯉꯦ ꯊꯣꯡꯉꯦ ꯂꯩꯔꯝꯒꯅꯤꯗ ꯌꯨꯝ ꯂꯩꯒꯗꯧꯕꯅꯤ ꯑ ꯊꯕꯛ ꯁꯨꯨꯂꯣꯏꯗꯕꯅꯤꯅ ꯆꯥꯗ꯭ꯔꯥ ꯆꯥꯗ꯭ꯔꯁꯨ ꯌꯥꯔꯦꯗ
ꯍꯥꯏꯁ ꯌꯥꯝ ꯊꯥꯖꯩꯍꯦ
ꯌꯥꯝ ꯆꯥꯕ ꯌꯥꯗꯦꯕ ꯌꯨꯝ ꯊꯕꯛꯁꯨ